ꯍꯂ ꯆ ꯑꯧ ꯇꯥꯌꯦ ꯇꯥꯌꯦ
ꯀꯩꯗꯧꯔꯤꯅꯣ
ꯀ꯭ꯔꯤꯁ ꯇꯧꯗꯦ ꯆꯥꯔ ꯐꯝꯕꯅꯤ ꯃꯛ
ꯀꯩ ꯌꯦꯟꯁꯥꯡ ꯆꯥꯔꯒꯦꯗꯣ ꯆꯥꯔꯦ ꯑꯩꯈꯣꯏꯁꯨ ꯆꯥꯔꯦ ꯇꯥꯗꯕ꯭ꯔꯣ ꯑꯩꯒꯤ ꯈꯣꯟ
ꯀꯩ ꯌꯦꯟꯁꯥꯡ ꯆꯥꯒꯦ
ꯑꯉꯁꯤꯗꯤ ꯍꯥꯎꯕ ꯆꯥꯏ ꯅꯣꯏꯗꯤ ꯉꯁꯤ ꯀꯩ ꯌꯦꯟꯁꯥꯡ ꯆꯥꯒꯦ
ꯑꯩꯈꯣꯏ ꯑꯩꯈꯣꯏꯗꯤ ꯉꯁꯤꯗꯤ ꯍꯨꯁꯥ ꯆꯥꯏ ꯀꯩ ꯆꯥꯕ ꯅꯣꯢꯗꯤ
ꯑꯩꯈꯣꯏꯁꯨ ꯉꯁꯤ ꯆꯤꯀꯟ ꯌꯦꯟ ꯆꯥꯢ ꯑꯩꯈꯣꯏꯁꯨ
ꯎꯝ
ꯀꯩꯗꯧꯔꯤꯅꯣ ꯍꯧꯖꯤꯛꯇꯤ ꯑꯗꯨꯝ ꯂꯩꯕꯣ ꯉꯁꯤꯗꯤ
ꯑꯗꯨꯝ ꯂꯩꯗꯦ ꯍꯧꯖꯤꯛꯇꯗꯤ
ꯉꯗꯤ ꯌꯨꯝꯗ ꯂꯩ ꯑꯗꯨꯝ ꯇꯨꯝꯕꯒ ꯆꯥꯕꯒ ꯇꯨꯝꯕꯒ ꯆꯥꯕꯒ ꯑꯁꯇ ꯑꯣꯏꯕꯒꯤ ꯌꯥꯗ꯭ꯔꯦ ꯅꯣꯏꯕꯗꯣ ꯅꯨꯃꯤꯠ ꯅꯨꯃꯤꯠ ꯑꯃꯗꯒꯤ ꯍꯦꯟꯖꯤꯜꯂꯛꯈ꯭ꯔꯦ
ꯠꯇ ꯃꯅꯥꯥꯏ ꯃꯔ ꯄꯧꯔꯈꯣꯏꯁꯨ ꯇꯂꯦ ꯆꯄꯗꯨꯅ ꯑꯗꯤ ꯂꯔꯤꯗ
ꯑꯣ ꯅꯪ ꯁꯤꯛꯁ ꯁꯦꯃꯤꯁꯇꯔꯅꯤꯀꯣ ꯁꯤꯛꯁ ꯁꯦꯃꯤꯁꯇꯔ ꯑꯣꯏꯅ
ꯄꯣꯠꯅꯤ ꯁꯤꯐꯥꯎ ꯍꯔꯅꯤ ꯁꯃꯔ ꯕꯦꯂꯔ
ꯑꯣ ꯑꯦꯛꯖꯥꯝꯗꯤ ꯅꯨꯡꯉꯥꯏꯕ꯭ꯔꯣ
ꯌꯥꯝ ꯅꯨꯡꯉꯥꯏ
ꯑꯗꯨꯗꯤ ꯕꯆꯥꯔꯩꯅ ꯑꯗꯨꯗꯤ
ꯌꯥꯝꯅ ꯅꯨꯡꯉꯥꯏ ꯑꯗꯨꯕꯨ ꯈꯔ ꯁꯦꯜ ꯇꯧꯒꯦ ꯍꯥꯏꯅꯇꯥꯎꯁꯨ ꯂꯩ
ꯐꯖꯅ ꯄꯥꯗꯕ ꯏꯔꯣ
ꯃꯥꯛ ꯄꯤꯕꯗꯣ ꯃꯥꯛ ꯄꯤꯕꯗꯣ ꯐꯖꯅ ꯄꯤꯗ꯭ꯔꯗꯤ
ꯅꯣꯏꯅ ꯐꯖꯅ ꯏꯔꯝꯗ꯭ꯔꯗꯤ ꯃꯥꯒꯗ ꯃꯥꯒ ꯃꯥꯏ ꯐꯖꯅ ꯄꯤꯗꯣꯏꯅꯣ ꯅꯣꯏꯅ ꯐꯖꯅ ꯑꯦꯔꯦ ꯃꯥꯡꯗꯕ ꯐꯖꯅ ꯄꯗꯏꯕ
ꯄꯦ ꯄꯦꯖ ꯇꯔꯥ ꯃꯈꯥ ꯌꯥꯎꯗꯣꯏꯗ ꯁꯕꯖ ꯃꯈ ꯃꯈꯩ
ꯕꯒ ꯆꯥꯖꯅꯤꯅ
ꯕꯦ ꯆꯥꯅꯤꯡꯉꯥꯏ ꯈꯔ ꯗꯥꯎꯠ ꯂꯩꯕ ꯃꯥꯔꯇꯨ ꯈꯖꯪ ꯄꯤꯔꯅꯤ
ꯕꯦꯦꯛ ꯆꯥꯗ꯭ꯔꯤꯕꯣ ꯁꯤꯦꯃꯤꯁꯇꯔ ꯍꯧꯕꯗꯒꯤ
ꯆꯥꯔꯗ ꯁꯦꯀꯦꯟꯗ ꯆꯥꯗ
ꯕꯦꯛ ꯑꯍꯥꯎꯕ ꯆꯥꯕꯅꯦ ꯕꯦꯛ ꯑꯍꯨꯝ ꯆꯥꯕꯅꯦ ꯁꯦꯀꯦꯟꯗ
ꯑꯗꯨ ꯄꯥꯗ ꯑꯣꯏꯔꯝꯅꯤ
ꯍꯣꯏ ꯁꯨꯄ ꯄꯥꯠꯇꯒꯣ ꯑꯗꯨ ꯄꯝꯗꯨꯗꯤ
ꯅꯪ ꯤ ꯑꯦꯁꯕ꯭ꯂꯤꯨꯔ
ꯍꯣꯏ
ꯑꯣꯁꯨ ꯀꯅꯦ ꯄꯖꯅ ꯄꯥꯔꯔꯕꯣ
ꯍꯧꯖꯤꯛꯀꯥꯟꯗꯤ ꯐꯠꯇꯅ ꯄꯥꯎꯔꯥ ꯐꯠꯇꯅ ꯏꯈꯥꯏꯔꯝꯕꯅꯤ
ꯅꯣꯏ ꯃꯤꯁ ꯀꯩꯅꯀꯣ ꯃꯥ ꯐꯖꯅ ꯄꯤꯗ꯭ꯔꯗꯤ ꯐꯖꯅꯤꯗ
ꯑꯁꯤ ꯑꯩꯈꯣꯏ ꯗꯤꯄꯥꯔꯠꯃꯦꯟꯒꯤ ꯁꯕꯖꯦꯛꯕꯨꯗꯤ ꯌꯥꯏ ꯑꯗꯨꯕꯨ ꯁꯕꯖꯦꯛ ꯑꯇꯣꯞꯄꯗꯨꯅ
ꯀꯔꯤ
ꯈꯔ ꯗꯥꯎ ꯂꯩꯕ ꯈꯔ ꯀꯤꯕ ꯐꯥꯎꯕꯍꯣꯢ
ꯑꯁ ꯐꯖꯅ ꯏꯗꯕꯩ ꯑꯣꯏꯔꯝꯅꯤ
ꯑꯩꯁ ꯐꯖꯅꯗꯤ ꯏꯗ ꯄꯤꯁ ꯇꯔꯥ ꯇꯔꯥ ꯍꯦꯟꯅ ꯏꯅ
ꯄꯦꯁ ꯇꯔꯥ ꯇꯔꯥ ꯢꯔꯗꯤ ꯑꯦꯁ ꯑꯗꯨꯗꯤ ꯕꯦꯛ ꯆꯥꯔꯦꯍꯦ
ꯄꯦꯟ ꯏꯪꯕꯥꯎ ꯀꯣꯟꯅꯗ꯭ꯔꯦ ꯄꯦꯟ ꯑꯦꯛꯁꯇꯥꯔ ꯊꯤꯔ ꯢꯕꯅꯤꯀꯣ
ꯑꯗꯨꯗꯤ ꯑꯁ ꯅꯪ ꯅꯣꯢ ꯀꯣꯂꯦꯖꯇ ꯇꯣꯞꯄꯔ ꯊꯣꯛꯑꯅꯤ ꯑꯗꯨꯗꯤ ꯑꯁ
ꯑꯩ ꯇꯣꯞꯄ꯭ꯔꯕꯨꯗꯤ ꯁꯨꯡꯊꯣꯛ ꯊꯣꯛꯑꯣꯢ ꯃꯪꯒꯤ ꯋꯥꯅꯤ ꯑꯗꯨꯗꯤ
ꯊꯥꯖꯗꯦ ꯍꯥꯏꯌꯨ
ꯑꯩ ꯐꯥꯎ ꯊꯥꯖꯗꯦ ꯑꯗꯨꯗꯤ
ꯑꯁ ꯅꯪ ꯃꯤꯁꯅ ꯁꯥꯔꯒ ꯅꯨꯡꯁꯤꯔꯅ ꯑꯁ ꯅꯪꯒꯤ ꯃꯥꯥꯛ ꯍꯦꯟꯅ ꯋꯥꯡꯉꯒ ꯇꯣꯞꯄꯒ ꯊꯣꯛꯆꯅꯤꯍꯦ
ꯇꯣꯞꯄꯔꯕꯨꯗꯤ ꯁꯨꯡꯊꯥ ꯊꯥꯖꯗꯦꯗ ꯑꯩ ꯃꯆꯥꯥ ꯑꯩꯉꯣꯟꯗꯁꯨ ꯏꯟꯇ꯭ꯔꯁ ꯂꯩꯇꯦꯗ ꯑꯗꯨꯝꯅꯤ
ꯅꯣꯏꯁꯦ ꯁꯦꯃꯤꯁꯇꯔ ꯀꯌꯥ ꯐꯥꯎꯔ ꯑꯦꯠ ꯐꯥꯎꯔ ꯅꯣꯏꯁꯦ
ꯑꯦꯠ ꯐꯥꯎꯅꯤ ꯁꯕꯦꯟꯒ ꯑꯦꯠꯕꯨꯗꯤ ꯀꯥꯔꯣꯏꯗ
ꯃꯤ ꯈꯥꯔꯗꯤ ꯁꯤꯛꯁꯇ ꯂꯣꯏꯔꯦ ꯂꯣꯏꯀꯣ
ꯍꯣꯏ ꯁꯤꯛꯁꯇꯁꯨ ꯁꯤꯛꯁꯇ ꯑꯗꯨꯝ ꯗꯤꯒ꯭ꯔꯤꯒꯤꯗꯤ ꯐꯪꯈ꯭ꯔꯅꯤꯗ ꯕꯤ ꯑꯦꯒꯤꯗꯤꯀꯣ ꯑꯗꯨꯕꯨ ꯁꯤ ꯑꯦꯝ ꯑꯦ ꯇꯝꯗ꯭ꯔꯗꯤ ꯁꯚꯦꯟꯒ ꯑꯦꯠꯕꯨꯗꯤ ꯇꯝꯗ꯭ꯔꯁꯨ ꯌꯥꯒꯅꯤꯗ
ꯅꯣꯢ ꯆꯍꯤ ꯀꯥꯌꯔꯣ ꯅꯣꯢꯀꯥꯕꯁꯦ
ꯆꯍꯤ ꯃꯔꯤꯅꯤꯅꯦ ꯇꯣꯇꯦꯜꯗꯩꯁꯨ ꯃꯔꯤ ꯇꯣꯛꯈ꯭ꯔꯕꯅꯤꯅ ꯑꯗꯨꯕꯨ ꯑꯍꯨꯝꯗ ꯇꯣꯛꯄ ꯌꯥꯏꯗ ꯇꯣꯛꯄꯕꯨꯗꯤ
ꯅꯪꯗꯤ ꯑꯦꯠꯐꯥꯎ ꯀꯥꯗꯣꯏꯔꯥ ꯑꯃꯨꯛꯀ
ꯀꯥꯔꯣꯢꯗ ꯁꯤꯛꯁ ꯇꯩ ꯇꯣꯛꯈ꯭ꯔꯅꯤ
ꯢꯁ ꯀꯩꯗꯧꯕꯒꯤ ꯀꯥꯎ ꯅ
ꯀꯥꯔ ꯀꯩꯗꯧꯒꯦꯔꯥ
ꯑ ꯅꯣꯏ ꯀꯥꯔꯣ ꯅꯣꯏ ꯑꯣꯐꯤꯁꯥꯔ ꯑꯣꯏꯔꯣ ꯑꯗꯨꯒ ꯑꯩꯈꯣꯏꯅ ꯄꯩꯁꯥ ꯄꯨꯅꯤꯡꯉꯥꯏ ꯂꯥꯛꯀꯦ ꯑꯁ ꯑꯣꯐꯤꯁꯥꯔ ꯑꯩꯈꯣꯏ ꯌꯨꯝꯗ ꯆꯠꯀꯦ ꯍꯥꯏꯅꯀꯣ
ꯑꯣꯐꯤꯁꯥꯔ ꯑꯣꯏꯗ꯭ꯔꯁꯨ ꯑꯇꯣꯞꯄ ꯄꯩꯁꯥ ꯄꯥꯏꯕ ꯌꯥꯕ ꯊꯕꯛ ꯑꯃ ꯇꯧꯔ ꯌꯥꯔꯦꯅꯦ
ꯑꯁ ꯑꯗꯨꯁꯨ ꯆꯨꯝꯃꯤꯅꯦ ꯑꯣꯢꯔꯁꯨ ꯑꯁ ꯂꯩꯗꯅ
ꯍꯣꯏ ꯂꯩꯕꯨꯗꯤ ꯂꯩ ꯃꯃꯤꯡ ꯇꯥꯕꯗꯤ ꯅꯨꯡꯉꯥꯏꯅ ꯑꯗꯨꯅ
ꯎꯝ ꯑꯁ ꯑꯣꯐꯤꯁꯥꯔꯈꯣꯢ ꯑꯣꯐꯤꯁꯥꯔꯈꯣꯢ ꯌꯨꯝꯗ ꯆꯠꯀꯦ ꯀꯥꯏꯅꯒ ꯑꯦꯁ ꯑꯗꯨꯅ ꯍꯦꯟꯅ ꯅꯪꯒꯤ ꯅꯪꯒꯤ ꯃꯤꯡꯗꯣ ꯋꯥꯡ ꯅꯠꯇ꯭ꯔꯣ ꯑꯗꯨꯅ
ꯍꯣꯢꯅꯦ ꯗꯤꯛꯅꯤꯇꯤꯕꯨꯗꯤ ꯂꯩꯅꯦ ꯑꯗꯨꯅ
ꯎꯝ ꯃꯒꯨꯟꯗꯤ ꯂꯩ ꯑꯗꯣ
ꯎꯝ
ꯅꯪꯁꯨ ꯑꯃꯨꯛꯀ ꯃꯥꯁꯇꯔ ꯇꯝꯗꯣꯢꯔ ꯑꯃꯨꯛꯀ ꯇꯝꯃꯣꯢ
ꯃꯥꯁꯇꯔ ꯇꯝꯔꯔꯣꯏꯗ ꯁꯤ ꯗꯤꯒ꯭ꯔꯤ ꯂꯣꯏꯔꯒ ꯄꯩꯁꯥ ꯇꯥꯟꯕ ꯍꯧꯔꯒꯦ
ꯇꯥꯂꯣ ꯇꯥꯂꯣ ꯑꯈꯣꯢ ꯄꯨꯅꯤꯉꯥꯢ ꯂꯥꯛꯀꯦ
ꯄꯩꯁꯥ ꯇꯥꯜꯂꯒ ꯂꯨꯍꯣꯡꯅꯤꯉꯥꯏ ꯇꯧꯔꯅꯤ ꯍꯥ ꯍꯥ
ꯑꯦ ꯃꯤ ꯈꯥꯔꯅ ꯌꯥꯗ꯭ꯔꯗꯤ ꯀꯃꯥꯏ ꯇꯧꯅꯤ
ꯢꯃꯥꯅ ꯌꯥꯔꯣꯏꯔꯥꯅꯤ ꯍꯤꯟꯕ ꯃꯤ ꯑꯃꯁꯨ ꯂꯩꯇꯦꯗ
ꯎꯝ ꯁꯨꯁꯣꯃꯅꯦ
ꯄꯁꯅ ꯂꯩꯇꯕꯩ
ꯂꯩꯄꯥꯛꯀꯨꯝꯕ ꯅꯨꯡꯒꯨ ꯄꯨꯝꯕꯅ ꯊꯛꯄꯗꯤ ꯌꯥꯗꯕꯅꯤꯅꯀꯣ ꯅꯨꯄꯤꯗꯨ
ꯑꯁꯅꯦ ꯅꯨꯡꯁꯤꯠꯒꯤ ꯏꯁꯤꯡ ꯈꯛꯇꯅꯦ ꯄꯨꯛ ꯊꯟꯗꯦꯅ ꯅꯨꯡꯁꯤꯕꯁꯨ ꯄꯛꯊꯗꯅ ꯅꯣꯏ ꯁꯝꯃꯔ ꯕ꯭ꯔꯦꯛꯇꯤ ꯗꯦꯛ ꯀꯌꯥ ꯐꯥꯎꯕ ꯁꯨꯇꯤ ꯇꯁꯦ
ꯔꯤꯑꯣꯄꯦꯟꯒꯤ ꯗꯦꯗꯤ ꯍꯥꯏꯕꯤꯗꯦꯗ ꯑꯗꯨꯝ ꯍꯣꯂꯤꯗꯦꯕꯨꯗꯤ ꯊꯥꯈ꯭ꯔꯦ ꯑꯗꯨ ꯀꯗꯉꯥꯏ ꯀꯥꯒꯤꯔꯥꯗꯤ ꯍꯥꯏꯕꯤꯗꯦ
ꯂꯥꯛ ꯑꯗꯨꯋꯥꯏꯗ ꯑꯃꯨꯛꯀꯛ ꯀꯥꯗꯣꯏꯔꯥ
ꯖꯨꯂꯥꯏꯗ ꯇꯥꯕ ꯌꯥꯏ ꯀꯥꯕ ꯍꯧꯕꯕꯨꯗꯤ
ꯅꯣꯏ ꯀꯣꯂꯦꯖꯁꯨ ꯀꯥꯕ ꯅꯨꯡꯉꯥꯏꯔꯕꯅꯤꯅ ꯑꯗꯣ
ꯑꯁ ꯍꯧꯨꯖꯤꯗꯤ ꯅꯨꯡꯉꯥꯏꯔꯣꯏꯗ
ꯅꯅꯨꯡꯉꯥꯏꯅꯤ ꯍꯥꯏꯖꯤ ꯍꯦꯔ ꯅꯅꯨꯡꯉꯥꯏꯔꯛꯅꯤ ꯍꯥꯏ
ꯂꯩꯇ꯭ꯔꯕꯅꯤꯅ ꯅꯨꯡꯉꯥꯏꯕ ꯍꯥꯏꯕꯁꯦ ꯐꯪꯉꯔꯣꯏ ꯑꯗꯨꯗꯤ
ꯅꯨꯡꯉꯥꯏꯕꯁꯦ ꯀꯔꯤꯣ ꯍꯥꯏ ꯈꯪꯅꯔꯣꯏꯅꯣ
ꯑꯦꯔꯦꯗ ꯅꯨꯡꯉꯥꯏꯔꯀꯅꯤ ꯅꯪꯁꯨ ꯀꯣꯏꯔꯛꯄ ꯈꯣꯠꯂꯛꯄ ꯅꯪꯁꯨ ꯂꯥꯛꯄ ꯌꯥꯏꯅ ꯅꯪꯁꯨ ꯀꯣꯏꯕ ꯈꯣꯠꯄ
ꯂꯥꯛꯀꯅꯤ ꯅꯣꯡꯃꯗꯤ ꯂꯥꯛꯀꯅꯤ ꯑꯩꯒꯤ ꯅꯨꯄꯤ ꯑꯩꯒꯤ ꯗꯗꯥꯗꯥꯒꯤ ꯑꯩꯒꯤ ꯗꯗꯥꯗꯥꯒꯤ ꯅꯨꯄꯤ ꯂꯧꯕ ꯀꯥꯟꯗ ꯂꯥꯛꯀꯅꯤ ꯑꯩꯁꯨ
ꯑꯣ ꯅꯪꯗꯥ ꯅꯨꯄꯤ ꯀꯩ ꯀꯩ ꯈꯨꯟꯗꯤ ꯂꯧꯗꯣꯏꯕ
ꯇꯃꯦꯡꯂꯣꯗ
ꯇꯉꯥꯏ
ꯀꯃꯍꯥꯏꯅ ꯂꯧꯋꯔꯥ ꯈꯪꯗꯦ ꯁꯤ ꯄ꯭ꯔꯣꯕ꯭ꯂꯦꯝꯁꯤꯅ ꯆꯠꯊꯣꯛ ꯆꯠꯁꯤꯟ ꯇꯧꯕꯁꯨ ꯍꯥ
ꯂꯍꯣꯡꯉꯥꯏ
ꯅꯠꯇꯦꯗꯥꯎ ꯂꯨꯍꯣꯡꯈ꯭ꯔꯦꯗ ꯑꯗꯨꯗ ꯑꯉꯥꯡ ꯑꯍꯝꯕꯗꯨ ꯃꯃꯥꯒꯤ ꯃꯐꯝꯗꯤ ꯄꯣꯛꯀꯦꯅ ꯆꯠꯈ꯭ꯔꯕ
ꯑꯣ
ꯊꯥ ꯑꯉꯥꯡꯁꯨ ꯊꯥ ꯃꯉꯥꯒꯨꯝꯕ ꯁꯣꯏꯔ ꯑꯗꯨꯗꯤ ꯈ ꯀꯣꯏꯗꯕꯤꯗ ꯂꯎꯁꯪ
ꯁꯅꯁꯨ ꯂꯥꯛꯇꯕ
ꯑꯗꯨ ꯍꯣꯏ ꯑꯩꯁꯨ ꯅꯣꯅꯦꯁꯨ ꯇꯥꯃꯤꯜꯂꯣꯁꯨ ꯑꯃꯔꯁꯨ ꯎꯗ꯭ꯔꯤ ꯅꯨꯄꯤ ꯂꯎ ꯋꯥꯥꯟ ꯂꯥꯛꯀꯤ ꯏ ꯂꯩꯁ
ꯅꯨꯡꯉꯥꯏꯕꯅꯦ ꯂ ꯂꯝꯕꯤꯗꯤ ꯂꯝꯕꯤꯗ ꯐꯠꯇꯕꯅꯤ
ꯂꯝꯕꯤ ꯐꯠꯇꯕꯒ ꯍꯧꯖꯤꯛꯀꯥꯟꯗꯤ ꯑꯥ ꯔꯣꯝꯗꯒꯤ ꯔꯔꯥꯎꯟ ꯆꯠꯄꯅꯤꯅꯀꯣ ꯂꯝꯕꯤꯗꯨ ꯂꯥꯛꯑꯦ ꯍꯦꯟꯅꯁꯨ ꯂꯥꯛꯄꯦꯅꯀꯣ ꯎꯈ꯭ꯔꯨꯜ ꯀꯥꯅꯤꯃ ꯎꯈ꯭ꯔꯨꯜꯝꯗ ꯂꯥꯛꯀꯅ
ꯑꯁ ꯂꯝꯕꯤ ꯁꯥꯅ ꯆꯞꯁꯨ ꯋꯥꯕꯅꯦ
ꯍꯝ
ꯑꯩꯅꯤ ꯆꯥꯔꯖ ꯆꯒꯗ꯭ꯔꯣ
ꯍꯥꯏꯌꯦꯁꯦ ꯆꯂꯣ
ꯀꯩꯒꯤ
ꯉꯁꯤ ꯑꯩꯈꯣꯏ ꯐꯥꯗꯔꯁ ꯗꯦꯒꯤ ꯑꯩꯈꯣꯏ ꯐꯥꯗꯔ ꯑꯩꯈꯣꯏꯒꯤ ꯏꯃꯨꯟꯀꯣ ꯑꯩꯈꯣꯏ
ꯑ
ꯃꯩ ꯃꯌꯥꯝ ꯆꯥꯛ ꯆꯥꯃꯤꯟꯅꯅꯤ ꯑꯣ ꯍꯧꯖꯤꯛꯗꯣ ꯁꯥ ꯁꯦꯝꯁꯤꯔꯅ ꯇꯧꯔꯂꯦ
ꯑꯣ
ꯇꯥꯡ ꯏꯟꯁꯥꯡ ꯊꯣꯡꯕꯗ ꯌꯥꯎꯈ꯭ꯔꯒꯦ ꯅꯪꯗꯤ
ꯑꯦꯁ ꯄꯨꯖꯥꯔꯤꯔꯣ ꯅꯪꯁꯦ ꯍꯥ
ꯑꯗꯨꯃꯛꯅꯤ ꯑꯩꯅ ꯊꯣꯡꯗ꯭ꯔꯗꯤ ꯆꯥꯅꯤꯡꯗꯦ ꯆꯥꯅꯤꯡꯗꯦ ꯍꯥꯏꯕ ꯈꯛꯇ ꯆꯁ ꯀꯅꯤꯗꯕꯦ ꯏꯔ ꯀꯗ꯭ꯔꯦ
ꯆꯥꯛ ꯌꯦꯦꯟꯖꯥꯡ ꯊꯣꯡꯃꯨꯁꯦ ꯌꯥꯝ ꯍꯩꯕꯤꯔꯣ ꯌꯥꯝ ꯊꯥꯒꯠꯂꯦꯅꯦ ꯃꯊꯟꯇꯀ
ꯑꯩ ꯌꯨꯝ ꯂꯥꯗ ꯉꯥꯛꯇꯦ ꯁꯪ ꯁꯟꯗꯦ ꯑꯩꯅ ꯊꯣꯡꯕꯅꯤꯅꯦ
ꯅꯪ ꯍꯣꯁꯇꯦꯜꯗ ꯂꯩꯔꯣꯗꯣ ꯌꯨꯝꯗ ꯂꯩꯇꯕ꯭ꯔꯣ ꯅꯪ ꯀꯣꯂꯦꯖ ꯀꯥꯞꯄ ꯄꯟꯖꯗꯦ
ꯑꯗꯨꯝ ꯁꯤ ꯃꯔꯥꯝ ꯆꯦꯟꯆꯔ ꯑꯩꯈꯣꯏꯒꯤ ꯀꯦꯇꯤꯒꯤ ꯑꯩꯈꯣꯏ ꯌꯨꯝꯗ ꯂꯩꯅꯤꯅꯤ
ꯏꯨꯡꯗꯤ ꯃꯥꯒꯣꯟꯅꯣꯏꯔꯣꯝꯁꯦ
ꯏꯟ ꯗꯦ ꯇꯥꯟꯗꯤ ꯁꯥꯏꯍꯤꯡ ꯑꯗꯨꯝ ꯀꯥꯏꯗ ꯏꯪꯗꯦꯗ ꯃꯔꯥꯝꯗꯗꯤ ꯍꯣꯏ ꯈꯔ ꯏꯪꯉꯤ ꯅꯥꯄꯤꯗꯒꯤ ꯍꯅ ꯏꯪꯉꯤ
ꯃꯤꯁꯣꯟꯝꯗ ꯏꯪꯉꯦ ꯏꯪꯉꯦ ꯍꯥꯏꯕꯒꯤ ꯌꯥꯝ ꯏꯪꯉꯣ ꯍꯥꯏꯅ ꯈꯟꯕ ꯑꯀꯣꯏꯔꯣꯝꯗꯤ ꯌꯥꯝ ꯁꯥꯕꯅꯦ ꯑꯦ
ꯃꯔꯝꯗꯨ ꯋꯤꯟꯇꯔꯗꯗꯤ ꯏꯪꯒꯅꯤ
ꯍꯔꯝꯅ ꯏꯪꯕ ꯃꯇꯝꯁꯨ ꯑꯁ ꯀꯌꯥ ꯏꯪꯗꯕꯅ ꯑꯗꯨꯝ ꯏꯪꯗꯤ ꯏꯪꯉꯦ ꯑꯗꯨ ꯑꯣꯏꯔꯁꯨ ꯎꯝ ꯅꯣꯏꯂꯣꯝꯒ
ꯃꯔꯥꯝꯅ ꯊꯤꯅꯤꯡꯅꯤꯡꯕꯅꯤ ꯍꯣꯏ ꯁꯅꯥꯕ ꯁ ꯂꯧꯧ ꯇꯧꯕ ꯍꯧꯈ꯭ꯔꯕ꯭ꯔꯥ ꯅꯣꯏ ꯑ
ꯍꯣꯔꯦꯟ ꯑꯃꯨꯛꯒ ꯇꯧꯔꯛꯒꯦꯕꯣ
ꯍꯣꯏ ꯍꯣꯏ